ꯇꯥꯕꯔꯣ
ꯍꯜꯂꯣ
ꯑꯦ ꯃꯈꯣꯟ ꯀꯩꯒꯤꯅꯣ ꯃꯈꯣꯟ ꯁꯧꯕꯗꯧ ꯇꯧꯋꯤꯅꯦ ꯀꯣ ꯅꯛꯁꯜꯂꯨꯅꯦ ꯑꯣ ꯌꯥꯏ ꯌꯥꯏ ꯆꯞ ꯆꯥꯔꯦ ꯆꯞ ꯆꯥꯔꯦ ꯑꯣ ꯌꯥꯏꯦ ꯁꯧꯗ꯭ꯔꯦ ꯁꯧꯗ꯭ꯔꯦ ꯍꯧꯕ ꯀꯥꯟꯗ ꯌꯥꯝ ꯊꯤꯅ ꯁꯧꯔꯒ ꯑꯩꯈꯣꯏꯒꯤ ꯅꯣꯡ ꯃꯔꯛꯇꯒꯤꯒ ꯆꯨꯔꯒ ꯉꯥꯡꯉꯛꯄ ꯃꯥꯟꯕ ꯑꯗꯨꯃꯥꯏꯅ ꯇꯧꯔꯝꯕ ꯌꯥꯈ꯭ꯔꯦ ꯌꯥꯈ꯭ꯔꯦ ꯍꯧꯖꯤꯛꯇꯤ
ꯇꯨꯝꯈꯤꯔꯣꯏꯗ꯭ꯔꯣ ꯅꯪ
ꯇꯨꯝꯒꯤꫪꫭꯏꯗ ꯋꯥꯠꯂꯤꯗ ꯑꯩ ꯀꯩ ꯀꯩꯅꯣ ꯈꯔ ꯌꯦꯡꯉꯝꯕꯅꯦ
ꯀꯩ ꯌꯥꯝꯃꯦꯕ
ꯑꯦ ꯑꯥꯏꯒꯨꯝꯕꯒꯤ ꯈꯔ ꯌꯦꯡꯉꯝꯕꯅꯦ ꯀꯩꯀꯩ ꯁꯦꯝ ꯌꯥꯕ ꯈꯣꯠꯄꯅ ꯚꯗꯤꯑꯣꯒꯨꯝꯕꯒꯤ ꯍꯦꯜꯞ ꯇꯧꯒꯗꯕꯅ
ꯑꯦ ꯑꯩ ꯀꯩꯅꯣꯝꯇ ꯁꯦꯝꯕꯤꯌꯣ ꯑ ꯀꯔꯤꯑꯕ ꯕ‌ꯦꯛ ꯑꯥꯏ ꯗꯤ ꯕꯦꯟ ꯑꯝꯇ ꯁꯦꯝꯕꯤꯌꫭ ꯆꯣꯠꯂꯣꯏꯗꯕ ꯑꯥꯏꯗꯤ ꯕ‌ꯦꯠ
ꯀꯩꯅꯣ ꯑꯥꯏ ꯗꯤ ꯕꯦꯠ ꯑꯕꯣ
ꯑꯥꯏ ꯗꯤ ꯕꯦꯟ ꯕꯤ ꯑꯦ ꯑꯦꯟ ꯗꯤ ꯕꯦꯟ ꯈꯨꯠꯇ ꯁꯤꯅꯕ ꯑꯩꯒꯤ ꯗꯤꯇꯦꯜꯁ ꯑ ꯑꯩꯒꯤ ꯗꯤꯇꯦꯜꯁ ꯏꯔꯒ ꯑꯗꯨ ꯑꯗꯨꯝ ꯍꯥꯞꯄꯒꯅꯦ ꯖꯥꯁ ꯏꯟ ꯀ‌ꯦꯁ ꯑꯣꯐ ꯏꯃꯔꯖꯦꯟꯁꯤ ꯇꯦ ꯑꯗꯨꯗ ꯑꯗꯨꯝ ꯀꯟꯇꯦꯛ ꯇꯧꯅꯕ ꯑꯗꯨꯗ ꯌꯥꯎꯔꯤꯕꯗꯨꯗ ꯀꯟꯇꯦꯛ ꯇꯧꯅꯕ
ꯍꯥꯏꯗꯤ ꯀꯩꯅꯣ ꯑ‌ꯦ ꯑꯏ ꯗꯥꫪꫭ ꯍꯥꯏꯖ‌‌ꯦ
ꯑꯥꯏ ꯗꯤ ꯕꯦꯟꯇꯨ ꯁꯦꯝꯃꯣ ꯍꯥꯏꯕꯅꯦ ꯑꯦ ꯑꯥꯏꯗꯨ ꯁꯦꯝꯃꯣ ꯍꯥꯏꯕ ꯅꯠ
ꯑꯩ ꯒ꯭ꯌꯥꯟ ꯇꯥꯗ꯭ꯔꯦ ꯀꯩꯅꯣ ꯑꯩꯗꯤ ꯑꯗꯨꯒꯨꯝꯕ ꯕ꯭ꯔꯦꯁꯂꯦꯠꯀꯨꯝꯕ ꯁꯦꯝꯕ ꯃꯤꯁꯨ ꯅꯠꯇꯅ
ꯕ꯭ꯔꯦꯁꯂꯦꯠ ꯁꯦꯝꯗꯧꯕ ꯅꯠꯇꯦ ꯑꯥꯏ ꯗꯤ ꯕꯦꯟ ꯃꯦꯗꯤꯀꯦꯜ ꯑꯥꯏꯗꯤꯚꯦꯟꯒꯨꯝꯕꯗꯣ
ꯑꯣ ꯑꯗꯨꯒꯤꯗꯣ ꯑꯣ ꯑꯣ ꯀꯩꯅꯣ ꯍꯥꯏꯖꯤꯕꫭ ꯑꯩꯅ ꯀꯃꯥꯏꯅ ꯁꯦꯝꯗꯣꯏꯕ ꯑꯗꯨꯗꯤ
ꯈꯪꯗꯦ ꯑꯗꯨꯃꯥꯏꯅ ꯀ꯭ꯔꯤꯌꯦꯇꯤꯞ ꯃꯥꯏꯟ ꯑꯃ ꯄꯨꯊꯣꯛꯑꯒ ꯈꯨꯠꯇ ꯁꯤꯅꯕ ꯍꯣꯁꯄꯤꯇꯥꯜꯗꯒ ꯁꯤꯟꯅꯕ ꯕꯦꯟꯁꯦ ꯏꯁꯤꯡ ꯆꯣꯠꯇꯕ ꯑꯦꯕ꯭ꯔꯤꯗꯦ ꯋꯤꯌꯔ ꯑꯣꯏꯍꯟꯕ ꯀꯃꯥꯏꯅ ꯌꯥꯒꯅꯤꯅ ꯈꯜꯂꯒ ꯐꫭꯟ ꯆ‌ꯦꯛ ꯑꯃ
ꯑꯣ ꯍꯥꯏꯗꯤ ꯑꯣ ꯑꯣ ꯍꯥꯏꯗꯤ ꯀꯩꯅꯣ ꯍꯥꯏꯅ ꯅꯠꯇ꯭ꯔꯣ ꯚꯦꯟ ꯚꯦꯟꯗꯨꯗꯤ ꯂꯩꯔꯕ ꯅꯠꯇ꯭ꯔꯣ꯫
ꯂꯩꯇ‌ꯦ꯫
ꯀꯩꯅꯣ ꯑ ꯑꯗꯨꯁꯨ ꯂꯩꯇꯕ ꯑꯗꯨ ꯋꯥꯇꯔ ꯄ꯭ꯔꯨꯨꯞꯁꯤꯅ ꯑꯗꯨꯒꯤ ꯄꯣꯠꯇꯨꯅ ꯀꯃꯥꯏ ꯀꯥꯏꯗꯒꯤ ꯈꯣꯛꯎꯗꯣꯏꯕ ꯑꯗꯨꯗꯤ꯫
ꯈꯪꯗꯦ ꯑꯩꯅ ꯅꯪꯉꯣꯟꯗ ꯄ꯭ꯔꯣꯖꯦꯛ ꯑꯃ ꯄꯤꯔ‌ꯦ ꯑꯗꯨꯏ ꯄ꯭ꯔꯣꯖꯦꯛꯇꯣ ꯁꯦꯝꯃꯛꯑꯣ꯫
ꯏꯃꯥꯏ ꯄ‌ꯦꯝꯃꯥ꯫ ꯁ‌ꯦꯃꯔꯣꯏ ꯁꯦꯃꯔꯣꯏ ꯉꯝꯃꯔꯣꯏ ꯉꯝꯃꯔꯣꯏ ꯑꯩꯗꯤ ꯄ‌ꯦ ꯁꯥꯗ꯭ꯔꯗꯤ ꯄ꯭ꯔꯣꯖꯦꯛ ꯄꯥꯏꯗꯦ꯫
ꯀꯔꯤ ꯁꯤꯗꯩ ꯁꯤꯒꯤꯁꯤꯗꯒꯤ ꯈꯪꯗꯣꯏꯅꯤꯅꯦ꯫ ꯅꯪ ꯑꯗꯨꯒꯤ ꯃꯇꯨꯡ ꯄ꯭ꯔꯣꯖꯦꯛ ꯑꯆꯧ ꯑꯆꯧꯕ ꯀꯌꯥ ꯀꯌꯥꯅꯤ ꯂꯥꯛꯀꯗꯧꯔꯤꯕ ꯁꯦꯁ
ꯃꯥꯏ ꯄꯦꯝꯃ ꯏꯃꯥꯏ ꯄꯦꯝꯃ ꯄꯩꯁꯥꯒ ꯖꯣꯝ ꯖꯣꯝ ꯂꯥꯛꯇꯧ ꯃꯥꯂꯦ ꯍꯧꯖꯤꯛꯀꯤ ꯈꯨꯍꯥꯏꯗꯨꯗꯤ
ꯃꯥꯅꯦ
ꯑꯗꯣ ꯕꯦꯟꯅꯕꯨ ꯀꯩꯅꯣ ꯌꯥꯝ ꯊꯤꯅ ꯂꯥꯛꯏ ꯀꯩꯅꯣ ꯑꯗꯨꯒꯤꯕꯣ ꯆꯦꯔꯥꯡ ꯑꯝꯗ ꯁꯣꯔꯣ ꯁꯣꯔꯣ ꯁꯔꯣ ꯌꯣꯝꯁꯟ ꯌꯣꯝꯁꯟꯈꯒ꯭ꯔꯣ ꯑꯗꯨꯒ ꯑꯗꯨꯝ ꯌꯥꯕ
ꯏꯌꯥꯗꯦ ꯐꯖꯅꯕꯁꯨ ꯁꯦꯝꯒꯗꯕ ꯃꯤ ꯃꯃꯥꯡꯗ ꯑꯦꯕ꯭ꯔꯤꯗꯦ꯫ ꯇꯥꯎ ꯑꯦꯕ꯭ꯔꯤꯗꯦ ꯋꯦꯌꯔ ꯍꯥꯏꯇꯥ ꯍꯥꯏꯗꯤ ꯑꯩꯖ‌ꯦ ꯑ ꯀ꯭ꯂꯥꯁ ꯇꯥꯛꯄ ꯆꯠꯇꯣꯔꯦ ꯑꯣꯐꯤꯁ ꯆꯠꯇꯣꯔꯦ ꯍꯥꯏꯔꯖꯨ ꯕꯦꯟꯗꯣ ꯑꯗꯨꯝ ꯁꯤꯗꯣꯏꯅꯦꯕ꯫ ꯁꯣ ꯑꯗꯨ ꯂꯣꯏꯅꯃꯛꯇ ꯆꯠꯅꯒꯗꯕ꯫
ꯎꯝ ꯑꯗꯨꯗꯤ ꯀꯃꯥꯏꯅ ꯁꯦꯝꯗꯣꯏꯕ꯫ ꯀꯃꯥꯏꯅ ꯁꯦꯝ ꯌꯥꯒꯦ ꯈꯟꯗ꯭ꯔꯁꯨ ꯌꯥꯏꯌꯦ ꯆꯦꯖꯤꯄꯤ ꯇꯤ ꯂꯩꯗꯨꯗꯤ ꯆ‌ꯦꯠ ꯖꯤꯕꯤ ꯇꯤꯗꯔ ꯖꯦꯃ ꯅꯥꯏꯗꯔ ꯀꯣꯛ ꯍꯪꯉꯨꯀꯩꯅꫭ ꯑꯗꯨꯕꫭ ꯀ꯭ꯂꯥꯎꯇꯅ ꯏꯐ ꯐꯅꯤ꯫ ꯀ꯭ꯂꯥꯎ ꯑ‌ꯦ ꯑꯥꯏꯗꯣ ꯑꯦꯟꯇ꯭ꯔꯣꯄꯤꯛꯀꯤꯗꯣ ꯑꯁ ꯃꯩꯅꯤ ꯑꯗꯨꯝꯗꯤ ꯄꯨꯔꯥ
ꯍꯪꯉꯣ ꯅꯪ ꯃꯉꯣꯟꯗ ꯑꯗꯨꯒ ꯁꯦꯝꯃ ꯄꯤꯔꯑꯣ ꯑꯩꯉꯣꯟꯗ ꯑꯃꯨꯛ꯫
ꯑꯩꯗꯤ ꯍꯪꯕ ꯇꯜꯂ‌ꯦ ꯑꯩꯗꯤ ꯀꯇꯟꯅꯤ꯫
ꯀꯔꯤ ꯑꯩ ꯈꯪꯗꯦ ꯑꯩ ꯀ ꯀꯩꯅꯣ ꯆꯦꯠꯖꯤ ꯄꯤ ꯗꯤ ꯑꯦꯕꯣ ꯀꯩꯅꯣ ꯖꯦꯃꯤꯅꯥꯏ ꯍꯥꯏꯕꯣ ꯏꯃꯥ ꯄꯣꯛꯄꯩ ꯇꯥꯖꯗ꯭ꯔꯤ ꯁꯦꯝꯃꯛꯑꯣ ꯑꯗꯨꯅꯅ ꯅꯪ ꯍꯪꯉꯛꯑꯣ꯫
ꯑꯩꯁꯨ ꯈꯪꯗꯦ ꯃꯤꯅ ꯍꯥꯏꯅꯩꯌꯦ ꯑꯆꯥꯄꯣꯠ ꯑꯣꯏꯕ ꯃꯥꯜꯂꯦ ꯑꯩ ꯑꯆꯥꯄꯣꯠ ꯌꯥꯝ ꯆꯥꯛꯀ ꯂꯥꯝꯕꯁꯤꯗ ꯑꯆꯥꯄꯣꯠ ꯆꯣꯡꯈꯠꯂꯛꯄꯒꯤ ꯑꯩ ꯄꯨꯡꯉꯥꯡ ꯉꯥꯡꯈ꯭ꯔ ꯃꯥꯟꯂꯦ꯫
ꯏꯁ ꯍꯥ ꯍꯪꯉꯣꯑꯣ ꯑꯗꯨꯒ ꯁꯦꯝꯃꯛꯑꯣ ꯀꯣ ꯁꯦꯝꯃꯛꯑꯣ ꯁꯦꯝꯃꯛꯑꯣ꯫
ꯃꯍꯥꯎ ꯀꯃꯥꯏꯅ ꯇꯧꯖꯥꯠꯅꯣ ꯆꯦꯠ ꯖꯤ ꯄꯤ ꯇꯤꯖꯤꯅ ꯃꯍꯥꯎ ꯀꯃꯥꯏꯅ ꯇꯧꯖꯥꯠꯅꯣ꯫
ꯀꯌꯥꯗ ꯐꯠꯇ꯭ꯔꯤꯕ ꯑꯉꯥꯡꯅꯣ ꯌꯦꯡꯉꯨꯅꯦ ꯁꯦ꯫ ꯃꯆꯦꯅ ꯀꯩꯅꯣꯝꯇ ꯍꯥꯏꯕꯁꯦ ꯇꯧꯕꯤꯒꯦ ꯈꯟꯗ꯭ꯔꯕꯅꯦꯕ꯫
ꯏ ꯑꯩꯗꯤ ꯈꯪꯗꯦ ꯑꯩꯗꯤ ꯈꯪꯗꯦ ꯑꯆꯥꯄꯣꯠ ꯑꯩꯗꯤ ꯆꯦꯠ ꯖꯤ ꯕꯤ ꯇꯤ ꯀꯧꯕ ꯑꯆꯥꯄꯣꯠꯇꯣ ꯆꯥꯅꯤꯡꯉꯤ꯫ ꯖꯦꯃꯅꯥꯏꯅ ꯈꯤꯇꯪꯗꯤ ꯍꯥꯎꯗꯧ ꯃꯥꯜꯂꯦ꯫
ꯅꯪ ꯍꯣꯔꯦꯟ ꯆꯥꯛ ꯂꯥꯥꯝꯃꯛꯑꯗꯤ ꯀꯩ ꯆꯥꯗꯣꯏꯕꯅꯣꯏ꯫
ꯈꯪꯗꯦꯌꯦ ꯆꯦꯠ ꯖꯤ ꯕꯤꯇꯤ ꯑꯣꯔꯗꯔ ꯇꯧꯔ ꯆꯥꯖꯤꯔ꯫
ꯍꯧꯖꯤꯛꯀꯥꯟ ꯅꯣꯏꯗꯤ ꯌꯥꯝ ꯂꯩꯔꯗꯥꯏꯅꯦ ꯑꯍꯤꯡꯗꯒ ꯑꯆꯥꯄꯣꯠ꯫ ꯄꯨꯕꯤꯔꯛꯅꯕꯒ ꯌꯥꯝꯅ ꯊꯤꯟꯕꯤꯔꯛꯅꯕꯒ꯫
ꯅꯪ ꯑꯩꯗꯤ ꯀꯩꯝꯇ ꯍꯩ ꯍꯩꯇꯦ ꯆꯦ ꯍꯣꯔꯦꯟ ꯑꯝꯇ ꯀꯧꯕꯤꯔꯛꯀꯦꯔꯣ꯫ ꯃꯁꯛ ꯈꯪꯍꯧꯕ ꯑꯣꯏꯅꯕ꯫
ꯀꯌꯥꯗ ꯍ ꯍꯥꯏꯖꯤꯜꯂꯤꯕꯅꯣ ꯌꯦꯡꯉꯨꯅꯦꯁꯤꯕꯨ꯫
ꯆꯥꯟꯅꯅꯕ ꯍꯣꯔꯦꯟꯒꯤ꯫
ꯎꯝ ꯎꯝ ꯑꯩ ꯈꯪꯗꯦ ꯑꯩ ꯅꯥꯄꯪꯉꯤ ꯇꯥꯗꯦ꯫
ꯀꯩꯒꯤ꫰
ꯍꯥꯥ ꯀꯩꯑꯕ꯫
ꯀꯩꯗꯧꯕꯒꯤ ꯇꯥꯗ꯭ꯔꯤꯕ꯫
ꯎꯝ ꯀꯩꯅꯣ ꯇꯥꯗ꯭ꯔꯦ ꯇꯥꯗ꯭ꯔꯦ ꯅꯥꯖꯦ ꯈꯔ꯫
ꯇꯥ ꯇꯥ ꯇꯥꯁꯟꯅꯗ꯭ꯔꯗꯤ ꯌꯥꯝ ꯃꯥꯡꯖꯩ ꯍꯥꯏꯕꯅꯤꯀꯣ ꯇꯥꯔꯒ ꯇꯥꯁꯟꯅꯗ ꯌꯥꯝ ꯃꯥꯡꯖꯩ ꯍꯥꯏꯕꯅꯤꯀꯣ
ꯑꯩꯈꯣꯏ ꯇꯥꯗꯦ ꯇꯥꯗꯦ ꯈꯪꯗꯦ ꯑꯩꯈꯣꯏ
ꯇꯥꯔꯣ ꯇꯥꯔꯣ ꯑꯗꯨꯏ ꯇꯥꯔꯒꯗꯤ ꯇꯥꯔꯣ ꯇꯥꯔꯣ ꯀꯩꯗꯧꯕꯩ ꯆꯠꯇꯨꯏꯕ ꯑꯩ ꯀꯣꯂꯦꯁ ꯆꯠꯇꯦ
ꯀꯣꯂꯦꯖꯄꯨ ꯀꯅꯥꯅ ꯆꯠꯅꯩ ꯍꯥꯏꯒꯦ
ꯃꯥꯅꯦ ꯑꯩꯈꯣꯏꯗꯤ ꯍꯦꯔꯣꯅꯤꯅ ꯀꯣꯂꯦꯖ ꯆꯠꯇꯤꯌꯦ ꯁꯥꯕꯒꯤ ꯅꯠꯇꯦ ꯑꯩꯈꯣꯏꯗꯤ ꯍꯦꯔꯣꯅꯦ ꯑꯗꯨꯅ ꯀꯣꯂꯦꯖ ꯆꯠꯇꯦ ꯀꯣꯂꯦꯖꯇ ꯍꯦꯛ ꯆꯠꯂꯨꯕꯗ ꯍꯦꯔꯣ ꯂꯥꯛꯑꯦ ꯑꯩꯅ ꯃꯤꯁꯤꯡꯁꯤ ꯌꯥ ꯌꯥ ꯂꯥꯡꯗꯣꯏꯕ ꯑꯗꯨꯒꯤ ꯄꯣꯠꯇꯣ ꯑꯩ ꯉꯝꯖꯔꯔꯣꯏꯗꯕ ꯊꯦꯡꯅꯕꯗꯣ꯫
ꯏꯪꯂꯤꯁ꯫
ꯇꯧꯗ꯭ꯔꯅꯦ ꯍꯦꯔꯣ ꯑꯃ ꯂꯥꯛꯑꯗꯤ ꯑꯩ ꯍꯦꯔꯣ ꯂꯥꯛꯑꯦꯅ ꯃꯌꯥꯗꯣ ꯋꯥꯎꯅ ꯑꯣꯝꯁꯟꯗ꯭ꯔꯣ꯫
ꯎꯝ꯫
ꯀꯣꯂꯦꯖꯇ ꯄ꯭ꯔꯣꯕ꯭ꯂꯦꯝ ꯊꯣꯛꯇꯣꯏꯕ ꯑꯩ ꯍꯦꯛ ꯍꯦꯔꯣ ꯍꯦꯔꯣ ꯍꯦꯔꯣ ꯂꯥꯛꯑꯦꯅ ꯑꯩ ꯍꯦꯛ ꯆꯠꯂꯨꯕꯗ꯫
ꯏꯟꯅꯥꯎꯍꯣꯏꯗꯤ ꯀꯅꯦꯕ꯭ꯔꯤꯇꯤꯅ꯫
ꯃꯥꯅꯦ ꯀꯦꯂꯤꯕ꯭ꯔꯤꯇꯤꯅꯦ ꯀꯦꯂꯤꯕ꯭ꯔꯦꯠ ꯈꯔ ꯇꯧꯗ ꯌꯥꯔꯔꯣꯏ ꯑꯗꯨꯅ ꯄꯣꯠꯁꯦ ꯀꯃꯥꯏꯅ ꯇꯧꯍꯟꯗꯣꯏꯅꯣ ꯈꯪꯗꯦ꯫
ꯃꯤꯅꯒ ꯀꯣꯏꯇꯥꯟ ꯇꯥꯟꯅꯕꯤꯗꯣ ꯍꯥ ꯂꯥꯁ ꯁꯥꯏꯗ ꯍꯦꯔꯣ ꯑꯣꯏ ꯂꯩꯔꯝꯅꯤ
ꯁꯥꯏꯗꯇꯗꯤ ꯈꯪꯗꯦ ꯑꯗꯨꯕꯨ ꯕꯦꯛꯒ꯭ꯔꯥꯎꯟꯗꯗꯤ ꯌꯥꯝ ꯐꯖꯅ ꯇꯥꯔꯗꯤ ꯇꯥꯏꯌꯦ ꯕꯦꯛꯒ꯭ꯔꯥꯎꯟꯗꯗꯤ ꯐꯖꯅ ꯇꯥꯔꯦ ꯑꯗꯨ
ꯍꯨ ꯀꯣꯏꯕꯒ ꯆꯠꯅꯤꯡꯗ꯭ꯔ ꯅꯣꯏꯕꯣ ꯑꯩꯔꯣ ꯉꯔꯥꯡ ꯂꯩꯔꯗꯤ ꯇꯨꯝꯕꯅꯤꯗ ꯒꯨꯂꯤ ꯆꯥꯕ ꯂꯣꯏꯔꯕꯅꯤꯅ
ꯃꯥꯅꯦ ꯒꯨꯂꯤ ꯑꯗꯨ ꯄꯨꯛ ꯊꯟꯅꯕ ꯆꯥꯊꯣꯛꯈ꯭ꯔꯕ
ꯎꯝ
ꯑꯆꯥꯄꯣꯠ ꯃꯌꯥꯝꯗꯤ ꯑꯆꯥꯄꯣꯠ ꯆꯥꯏ ꯍꯥꯏ ꯁꯤꯗꯤꯌꯦ ꯄꯨꯛ ꯊꯟꯅꯅꯕ ꯒꯨꯂꯤ ꯑꯣꯏꯅ ꯆꯥꯔ ꯂꯩꯔ ꯃꯥꯜꯂꯦꯅꯦ ꯀꯔꯝꯕꯅ ꯑꯣꯏꯖꯒꯦ ꯑꯆꯥꯄꯣꯠ ꯆꯥꯕꯒ ꯒꯨꯂꯤ ꯆꯥꯕꯒ ꯀꯔꯝꯕꯥꯅ ꯍꯦꯟꯅ ꯑꯣꯏꯖꯒꯦ ꯒꯨꯂꯤ ꯆꯥꯒ ꯑꯩꯒ ꯑꯝꯇ ꯆꯥ ꯇꯥꯔꯦ ꯒꯨꯂꯤ ꯂꯩꯔ ꯂꯩꯔ ꯄꯨꯛꯊꯟꯅꯕ
ꯎꯝ
ꯀꯥꯏꯅꯣ ꯉꯔꯥꯡꯒꯤ ꯒꯨꯂꯤꯗꯨꯗꯤ ꯍꯥꯏꯔꯦ ꯂꯣꯏ ꯆꯥꯊꯣꯛꯈ꯭ꯔꯦꯕ
ꯀꯩꯅꯣ ꯒꯨꯂꯤꯁꯦ ꯃꯩꯇꯩꯂꯣꯟꯗ ꯀꯩ ꯍꯥꯏꯔꯝꯅꯤ
ꯒꯨꯂꯤꯔꯣ ꯃꯩꯇꯩꯂꯣꯟꯣꯟꯗꯔꯣ ꯇꯦꯕ꯭ꯂꯦꯠ ꯍꯥꯏꯔꯝꯅꯤ ꯈꯪꯗꯦ ꯀꯩ ꯍꯥꯏꯒꯦ
ꯑ ꯍꯤꯗꯥꯛ
ꯍꯤꯗꯥꯛ ꯍꯤꯗꯥꯛ ꯃꯔꯨ ꯍꯥꯏꯔꯝꯃꯅꯤ ꯑꯗꯨꯗꯤ
ꯍꯤꯗꯥꯛ ꯃꯔꯨ
ꯍꯤꯗꯥꯛ ꯃꯔꯨ ꯍꯥꯏꯕ ꯑꯃ ꯊꯣꯛꯇ꯭ꯔꯅꯦ ꯍꯤꯗꯥꯛ ꯃꯔꯨꯁꯨ ꯑꯣꯏꯔꯦ ꯍꯤꯗꯥꯛꯁꯨꯨ ꯑꯣꯏꯔꯦ ꯑꯗꯨ ꯑꯣꯏꯇꯥꯔꯒꯗꯤ ꯍꯤꯗꯥꯛ ꯃꯔꯨ ꯅꯠꯇ꯭ꯔꯣ
ꯎ ꯑꯗꯩꯗꯤ ꯍꯤꯗꯥꯛ ꯃꯍꯤ ꯍꯥꯏꯇꯥꯔꯦ ꯁꯤꯔꯞꯇꯅ
ꯁꯤꯔꯛꯇꯗꯤ ꯑꯗꯨ ꯍꯥꯏꯗ꯭ꯔꯗꯤ ꯍꯤꯗꯥꯛ ꯃꯍꯤ ꯑꯗꯨ ꯇꯥꯔꯒꯗꯤ ꯍꯤꯗꯥꯛ ꯍꯥꯏꯔꯒꯗꯤ ꯍꯤꯗꯥꯛꯇꯤ ꯀꯩ ꯇꯥꯔꯦ ꯍꯤꯥꯗꯥꯛꯈꯛ ꯍꯥꯏꯔꯗꯤ ꯀꯩ ꯑꯣꯏꯗꯣꯏꯕ ꯑꯗꯨꯗꯤ
ꯑꯗꯨꯅꯦ ꯅꯪꯅ ꯍꯤꯗꯥꯛ ꯑꯗꯨꯗꯨꯗꯨ ꯍꯥꯏ ꯂꯣꯏꯅꯃꯛ ꯍꯤꯗꯥꯛ ꯑꯣꯏꯗꯣꯏꯅꯦ
ꯑꯗꯨ ꯑꯣꯏꯇꯥꯔꯒꯗꯤ ꯍꯤꯗꯥꯛ ꯍꯤꯗꯥꯛ ꯃꯍꯤ ꯍꯤꯗꯥꯛ ꯃꯔꯨ ꯑꯇꯣꯞꯄ ꯀꯩꯀꯩ ꯂꯩꯔꯦ ꯑꯗꯨꯗꯤ ꯃꯍꯤꯒ ꯃꯔꯨꯒ ꯅꯠꯇꯕ ꯑꯗꯨꯗꯤ ꯍꯤꯗꯥꯛꯥꯞ ꯀꯥꯞꯅꯕ ꯄꯣꯠꯁꯤꯅ ꯀꯩ ꯍꯥꯏꯅꯤ ꯑꯗꯨꯗꯤ ꯀꯥꯞꯅꯕ ꯑꯩꯈꯣꯏ ꯁꯤꯔꯤꯟꯇꯡ ꯀꯥꯞꯄꯤꯕ ꯍꯤꯗꯥꯛꯇꯤ ꯐꯔꯦꯅꯦ ꯗ꯭ꯔꯤꯞ ꯍꯥꯏꯔꯦꯁꯤꯅꯦ ꯑꯗꯨꯗꯤ ꯀꯩ ꯍꯥꯏꯗꯣꯏꯕ ꯗ꯭ꯔꯤꯞꯀꯁꯤꯗꯤ
ꯍꯤꯗꯥꯛ ꯆꯐꯨꯗꯣ ꯄꯤꯔꯛꯑꯣ ꯍꯥꯏꯇꯥꯃꯤ
ꯍꯤꯗꯥꯛ ꯆꯐꯨꯗꯣ ꯐꯥꯔꯃꯥꯁꯤꯗ ꯆꯠꯂꯒ ꯍꯤꯗꯥꯛ ꯆꯐꯨꯗꯣꯅ ꯍꯥꯏꯔꯗꯤ ꯀꯩ ꯄꯤꯔꯛꯀꯅꯤ ꯍꯤꯗꯥꯛ ꯆꯐꯨꯗꯣ ꯑꯝꯇꯥ ꯄꯤꯔꯛꯎꯍꯦ ꯉꯁꯤꯗꯤꯅ
ꯎꯝ
ꯃꯤ ꯑꯅꯥ ꯑꯅꯥꯕ ꯌꯥꯎꯋꯤ ꯍꯤꯗꯥꯛ ꯆꯐꯨꯗꯣ ꯑꯃꯠꯇ ꯄꯤꯔꯣ ꯀꯥꯞꯄꯨꯒꯦ ꯍꯥꯏꯔꯗꯤ ꯀꯩꯄꯤꯔꯛꯀꯅꯤ ꯃꯣꯏꯅ
ꯄꯤꯔꯛꯀꯅꯤ ꯑꯗꯨꯝ ꯑꯗꯨꯗꯣ
ꯄꯤꯔꯛꯀꯗ꯭ꯔꯥꯅꯦ
ꯄꯤꯔꯛꯀꯅꯤ ꯀꯔꯝꯕ ꯍꯤꯗꯥꯛ ꯆꯥꯐꯨꯅꯣ ꯍꯪꯉꯛꯑꯥ ꯍꯪꯉꯛꯑꯅꯤ ꯑꯗꯣ ꯑꯄꯥꯝꯕꯗꯣ ꯍꯥꯏꯔꯅꯤ ꯑꯗꯨ ꯄꯤꯔꯛꯑꯅꯤ
ꯀ ꯀ꯭ꯂꯦꯅ ꯁꯥꯔꯒ ꯗꯣꯣꯛ ꯑꯃ ꯄꯨꯊꯣꯔꯛꯑꯗꯤ ꯀꯃꯥꯏꯅ ꯇꯧꯕ ꯎꯄꯨ ꯑꯣꯏꯅ ꯁꯤꯗ ꯂꯣꯏ ꯌꯥꯎꯔꯕꯅꯤ ꯅꯪꯒꯤ ꯑꯄꯥꯝꯕ ꯍꯤꯗꯥꯛꯇꯣꯅ ꯄꯨꯊꯔꯗꯤ ꯍꯤꯗꯥꯛ ꯆ ꯐꯨ ꯄꯤꯊꯣꯔꯛꯑꯗꯤ ꯀꯃꯥꯏꯅ ꯇꯧꯕꯗꯣ ꯍꯤꯗꯥꯛ ꯆꯐꯨꯁꯤꯗ ꯍꯤꯗꯥꯛ ꯆꯐꯨꯅ ꯂꯧꯔꯦ ꯆꯐꯨ ꯑꯃ ꯄꯨꯊꯣꯔꯛꯑꯦ ꯆꯐꯨꯗꯣ ꯍꯥꯡꯇꯣꯛꯑꯒ ꯁꯤꯗ ꯂꯣꯏ ꯌꯥꯎꯔꯕꯝꯅꯦ ꯍꯥꯏꯔꯒ ꯍꯥꯡꯇꯣꯛꯑꯀꯥꯟꯗꯨꯗ ꯒꯨꯂꯤ ꯉꯥꯛꯇ ꯑ ꯌꯥꯎꯗꯔꯝꯃꯅꯤ ꯀꯃꯥꯏꯅ ꯇꯧꯕ
ꯎꯝ ꯎꯝ ꯅꯠꯇꯦ ꯅꯠꯇꯦ ꯍꯤꯗꯥꯛ ꯆꯐꯨꯋꯥ ꯍꯥꯏꯗꯤ ꯐ꯭ꯂꯨꯏꯠꯁꯇꯣ ꯑꯗꯨꯝ ꯄꯤꯔꯛꯀꯗꯧꯕ
ꯑꯗꯨꯗꯤ ꯍꯤꯗꯥꯛ ꯐ꯭ꯔꯤꯠ ꯍꯥꯏꯔꯦ ꯑꯗꯨꯗꯤ ꯍꯤꯗꯥꯛ ꯃꯍꯤ ꯇꯥꯗ꯭ꯔꯣ ꯑꯗꯨꯗꯤ
ꯇꯥꯏ ꯅꯪꯕꯨ ꯍꯧꯖꯤꯛꯇ ꯑꯩꯅ ꯃꯍꯤꯅꯦ ꯍꯥꯏꯕꯗ ꯅꯪꯅ ꯅꯠꯇꯦꯅ ꯍꯥꯏꯔꯤ ꯅꯠꯇ꯭ꯔꯥ ꯃꯁꯤ ꯀꯪꯌꯦꯠ ꯑꯃꯥ ꯏꯇꯧ ꯍꯦꯛ ꯇꯧꯔꯗꯥꯅ
ꯑꯗꯨ ꯑꯣꯏꯇꯥꯔꯒꯁꯨ ꯑꯩꯗꯤ ꯗ꯭ꯔꯤꯞ ꯈꯛ ꯍꯪꯕꯅꯤ ꯀꯩꯅꯣ ꯀꯥꯞꯅꯕꯗꯤ ꯑꯩꯅ ꯀꯥꯞꯅꯕ ꯍꯪꯕ ꯀꯥꯟꯗ ꯅꯪ ꯑꯗꯨꯁꯨ ꯃꯍꯤꯅꯦꯅ ꯍꯥꯏ ꯑꯗꯨꯗꯤ ꯗ꯭ꯔꯤꯞꯇꯤ ꯀꯩ ꯇꯥꯔꯦ ꯍꯥꯏꯔꯦ ꯅꯪꯅ ꯍꯤꯗꯥꯛ ꯋꯥꯔꯤ ꯅꯠꯇ꯭ꯔꯥ ꯑꯩꯀꯩꯝ ꯍꯥꯏꯒꯤꯗꯦ
ꯀꯩꯝ ꯍꯥꯏꯗꯦ ꯀꯔꯤ ꯗ꯭ꯔꯔꯤꯞ ꯍꯥꯏꯔꯗꯤ ꯃꯔꯤ ꯍꯤꯗꯥꯛ ꯀꯥꯞꯅꯕ ꯃꯔꯤꯗꯣ ꯍꯥꯏ
ꯎꯝ ꯍꯤꯗꯥꯛ ꯀꯥꯞꯅꯕ ꯃꯔꯤꯗꯣꯅ ꯑꯗꯨ ꯍꯤꯗꯥꯛ ꯀꯥꯞꯅꯕ ꯃꯔꯤꯗꯣ ꯍꯥꯏꯔꯒ ꯑꯗꯨꯇꯥꯥꯔꯒꯗꯤ ꯗ꯭ꯔꯤꯞꯀꯤ ꯃꯔꯤꯈꯛ ꯄꯤꯔꯛꯑꯗꯤ ꯀꯃꯥꯏꯅ ꯇꯧꯕ ꯁꯤꯔꯤꯟꯁ ꯃꯆꯥꯗꯨꯒ ꯑꯩꯈꯣꯏꯒꯤ ꯄꯥꯏꯞ ꯃꯆꯥꯗꯨꯒ ꯑꯗꯨ ꯑꯗꯨ ꯈꯛ ꯄꯤꯔꯛꯑꯗꯤ ꯀꯃꯥꯏꯅ ꯇꯧꯕ ꯍꯤꯗꯥꯛ ꯀꯥꯞꯅ
ꯗ꯭ꯔꯤꯞ ꯍꯥꯏꯔꯗꯤ ꯑꯗꯨ ꯈꯛꯇꯅꯤ ꯀꯩꯅꯣ
ꯑꯗꯨ ꯅꯪ ꯍꯤꯗꯥꯛ ꯀꯥꯞꯅꯕ ꯃꯔꯤ ꯍꯥꯏꯔꯤꯗꯨꯗꯤ ꯅꯪ ꯗ꯭ꯔꯤꯞ ꯍꯥꯏꯈꯤꯕ꯭ꯔꯅꯦ ꯑꯩꯉꯣꯟꯗ
ꯅꯪ ꯗꯔ꯭ꯤꯞ ꯍꯥꯏꯗꯅꯦ ꯅꯡꯕꯣ
ꯗ꯭ꯔꯤꯞ ꯗ꯭ꯔꯤꯞꯇꯨꯗꯤ ꯀꯩꯅꯣꯗꯨ ꯅꯠꯇ꯭ꯔꯣ ꯗ꯭ꯔꯤꯞ ꯀꯥꯞ ꯗꯤ ꯑꯗꯨꯗꯤ ꯗ꯭ꯔꯤꯞ ꯀꯥꯞꯄ ꯍꯥꯏꯔꯒ ꯅꯪ ꯃꯔꯤꯗꯣ ꯌꯥꯜꯂ ꯊꯣꯛꯂꯛꯄ꯭ꯔꯅꯦ ꯃꯤ ꯍꯣꯁꯄꯤꯇꯥꯂꯥꯏꯁ ꯇꯧꯕ ꯀꯥꯟꯗ ꯑꯣ ꯃꯥꯗ ꯉꯁꯤꯗꯤ ꯗ꯭ꯔꯤꯞ ꯀꯥꯞꯄꯦ ꯍꯥꯏꯗ ꯀꯩꯅꯣ ꯑꯗꯨꯗꯤ ꯗ꯭ꯔꯤ ꯀꯥꯞꯄꯦ ꯍꯥꯏꯔꯤ ꯃꯤꯗꯨ ꯁꯤꯔꯦꯟꯁ ꯑꯝꯇꯪ ꯊꯤꯖꯤꯜꯂꯒ
ꯂꯥꯟꯅ ꯆꯠꯅꯒꯤꯈꯤꯕꯩꯋꯥꯅꯤ ꯗ꯭ꯔꯤꯞ ꯍꯥꯏꯁꯤꯗꯤ ꯉꯁꯥꯏꯒꯤ ꯗ꯭ꯔꯤꯞ ꯗ꯭ꯔꯤꯞ ꯗ꯭ꯔꯤꯞ ꯑꯣꯏꯅ ꯇꯥꯔꯛꯑꯦ ꯍꯥꯏꯕꯩꯅꯦꯕ ꯗ꯭ꯔꯤꯞ ꯍꯥꯏ ꯇꯥꯔꯗꯤ ꯉꯁꯥꯏ ꯃꯔꯤꯗ ꯈꯛꯇꯪ ꯑꯣꯏꯗꯣꯏꯅꯦꯕ ꯑꯗꯨꯒ ꯍꯤꯗꯥꯛꯁꯤꯗꯤ ꯉꯁꯥꯏꯒꯤ ꯀꯩꯅꯣꯁꯦ ꯑꯦꯅꯦꯁꯦ ꯕꯣꯇꯜꯗꯨ ꯅꯠꯇ꯭ꯔꯣ ꯍꯥ
ꯍꯥꯏ ꯗꯣꯏꯔꯣ ꯑꯗꯨꯗ
ꯍꯣꯏ ꯑꯕꯤ ꯑꯥꯏꯕꯤ ꯐ꯭ꯂꯨꯏꯠꯁ ꯀꯥꯞꯄ ꯑꯥꯏꯕꯤꯁꯨꯄ ꯍꯥꯏꯅꯗꯦ ꯐ꯭ꯂꯨꯠꯁ ꯀꯥꯞꯄ ꯍꯥꯏꯗꯣ ꯑꯥꯏꯕꯤꯁꯤꯅ ꯑꯃꯨꯛ ꯀꯗꯥꯏꯗ ꯀꯥꯞ ꯄꯤꯅꯣ ꯍꯥꯏꯕꯗꯨꯒꯤ ꯃꯇꯨꯡ ꯏꯟꯅ ꯚꯦꯟꯁꯇ ꯀꯥꯞꯄꯦ ꯍꯥꯏꯕꯒꯤ ꯑꯥꯏꯕꯤ ꯐ꯭ꯂꯨ
ꯎꯝ ꯃꯔꯣꯟ ꯂꯣꯜꯂꯛꯀꯅꯨ ꯃꯅꯤꯄꯨꯔꯤꯗ ꯑꯗꯨꯝ ꯁꯥꯟꯅꯧ
ꯎꯝ ꯎꯝ
ꯑꯗꯨ ꯑꯣꯏꯇꯥꯔꯒꯗꯤ
ꯑꯗꯨ
ꯅꯪꯅ ꯍꯥꯏꯁꯦ ꯑꯩꯈꯣꯏꯅꯦ ꯁꯤꯡꯂꯤꯗ ꯀꯥꯞ ꯇꯥꯔꯒꯗꯤ ꯑꯥꯏꯕꯤ ꯍꯥꯏꯕꯅꯦꯕꯀꯣ ꯀꯣ
ꯎꯝ
ꯑꯇꯣꯧꯕꯗꯤ ꯂꯩ꯭ꯔꯥ
ꯑꯥꯏ ꯑꯦꯝ ꯃꯁꯜꯗ ꯀꯥꯞꯄ ꯃꯁꯜꯗ ꯀꯥꯞꯄꯅ ꯑꯏ ꯑꯦꯃ ꯎꯝ
ꯑꯏ ꯑꯦꯝ ꯑꯥꯏ ꯑꯦꯝ ꯀꯧꯕ ꯃꯁꯥ ꯑꯗꯨꯗꯤ ꯑꯥꯏ ꯚꯤꯒꯤ ꯐꯨꯜ ꯐꯣꯡꯕ ꯑꯥꯏ ꯑꯦꯝꯒꯤ ꯐꯨꯜ ꯐꯣꯡꯒꯁꯤ ꯀꯩꯅꯣ
ꯏꯟꯇ꯭ꯔꯥꯃꯁꯀꯨꯂꯔ ꯑꯥꯏ ꯑꯦꯝꯅ ꯑꯥꯏ ꯕꯤꯅ
ꯑꯣ ꯕꯤꯟ ꯑꯗꯨꯗ ꯑꯣ ꯆꯦ ꯇꯥꯕ꯭ꯔꯥ
ꯍꯥꯎ ꯍꯥꯎ
ꯑꯣ ꯊꯦꯡꯁꯨ ꯊꯦꯡꯖꯜꯂꯛꯑꯦ ꯑꯗꯨꯒ ꯈꯔꯁꯨ ꯀꯩꯅꯣ ꯇꯧꯜꯂꯦ ꯆꯤꯟꯕꯁꯨ ꯃꯥꯜꯂꯦ ꯀꯣꯟꯅ ꯑꯃꯛ ꯋꯥꯔꯤꯁꯨꯦ ꯇꯧꯔꯁꯤꯅꯦ
ꯎꯝ ꯍꯣꯏ ꯊꯝꯃꯦꯀꯣ ꯒꯨꯠ ꯅꯥꯏꯠ ꯇꯨꯕꯤ ꯁꯦꯃ ꯍ ꯇ ꯃ ꯀꯨ ꯅ ꯄꯤ ꯁꯛ ꯃ ꯄꯂꯦ ꯁꯂꯦꯛꯁꯟ ꯀꯁꯅꯦ ꯣꯂ ꯃꯦꯅꯦ ꯇꯨꯦ ꯗꯦꯔ ꯃꯤ